ꯇꯥꯔꯦ ꯍꯧꯖꯤꯛꯇꯤ ꯎꯄꯥꯏ ꯂꯩꯇ꯭ꯔꯕꯖꯥꯠꯅꯤ ꯅꯝꯐꯨ ꯇꯥꯈ꯭ꯔꯦ ꯍꯧꯖꯤꯛꯇꯤ
ꯌꯥꯝ ꯀꯨꯏꯈ꯭ꯔꯕ ꯃꯇꯨꯡꯗ ꯌꯥꯔꯛꯇ꯭ꯔꯕꯣ ꯀꯩꯗꯧꯔꯤꯒꯦ
ꯍꯧꯖꯤꯛ ꯐꯝꯃꯒ ꯐꯣꯟ ꯄꯥꯏꯔꯒ ꯐ꯭ꯔꯤꯗ ꯂꯩꯕ ꯃꯇꯝꯅꯤ ꯍꯥꯏꯕ ꯇꯥꯔꯦ
ꯑꯁ ꯅꯨꯡꯉꯥꯏꯅꯦ ꯑꯩꯈꯣꯏꯗꯤ ꯊꯕꯛ ꯊꯕꯛ ꯉꯥꯛꯇꯅꯦ
ꯀꯩ ꯀꯩ ꯊꯕꯛ ꯁꯨꯔ ꯂꯩꯕ꯭ꯔꯥ ꯍꯧꯖꯤꯛꯁꯦ
ꯍꯦꯍꯦ ꯊꯕꯛꯃꯛꯇꯤ ꯅꯠꯇꯦꯗ ꯅꯣꯏꯒꯤꯗꯤ ꯊꯕꯛ ꯍꯥꯏꯔꯣꯏ ꯑꯩꯈꯣꯏꯒꯤꯗꯤ ꯊꯕꯛ ꯍꯥꯏꯔꯅꯤꯅ ꯃꯇꯝ ꯃꯥꯡꯕꯅꯤꯅ ꯏꯁꯤꯡ ꯏꯁꯤꯡ ꯀꯩ ꯍꯥꯏꯗꯣꯏꯅꯣ ꯍꯣꯏ ꯍꯣꯏ ꯏꯁꯤꯡ ꯂꯥꯛꯄ ꯑꯗꯨꯒꯤ
ꯑ ꯂꯩ ꯂꯩ ꯂꯩꯕꯗꯤ ꯀꯗꯥꯥꯏ ꯂꯩꯕ
ꯂꯩꯕꯨꯗꯤ ꯈꯨꯟꯗ ꯂꯩꯌꯦ ꯑꯩꯈꯣꯏꯒꯤ ꯈꯨꯟꯗ
ꯑꯆꯥ ꯅꯣꯏ ꯈꯨꯟ ꯀꯗꯥꯥꯏꯗꯔꯣ
ꯑꯁ ꯑꯩꯈꯣꯏ ꯈꯨꯟꯗꯤ ꯑꯥꯗꯅꯦ ꯆꯤꯡꯗ
ꯁꯥ ꯑꯗꯨꯅꯤ ꯀꯩꯅꯣ ꯂꯩꯔꯣ ꯅꯨꯡꯉꯥꯏꯕ ꯍꯥꯏꯕꯁꯦ
ꯑꯣ ꯅꯨꯡꯉꯥꯏꯕ ꯍꯥꯏꯕꯁꯦ ꯁꯤꯅꯦ
ꯍꯥꯏ
ꯆꯥꯛ ꯆꯥꯅꯔꯕꯣ
ꯆꯥꯅꯔꯦ ꯍꯧꯖꯤꯛ ꯐ꯭ꯔꯤ ꯂꯩꯕ ꯃꯇꯝꯅꯤ ꯍꯥꯏꯕ ꯇꯥꯔꯦ ꯆꯥꯕ ꯇꯣꯛꯄꯒꯤꯀꯣ ꯁꯤꯁ
ꯀꯔꯤ ꯑꯦꯟꯁꯥꯡꯅꯣ
ꯄꯨꯔꯥ ꯏꯁꯄꯦꯁꯦꯜꯅꯦ ꯍꯧꯖꯤꯀꯥꯟ ꯍꯧꯖꯤꯛ ꯀꯥꯟꯇꯤ ꯗꯥꯜꯒ ꯌꯦꯔꯨꯝꯒ ꯄꯨꯔꯥ ꯒꯣꯕꯟ ꯇꯧ ꯂꯩꯔꯝꯅꯦ ꯃꯔꯛꯇ ꯆꯥꯁꯨ ꯅꯠꯇꯦ ꯄꯨꯔꯥ ꯒꯣꯕꯔꯟ ꯇꯧꯔꯕ ꯍꯣꯏ
ꯐꯩ ꯀꯅꯥꯅ ꯊꯣꯡꯉꯤꯅꯣ ꯅꯪꯅ ꯊꯣꯡꯉꯤꯔꯣ ꯀꯅꯥꯅ ꯊꯣꯡꯕꯅꯣ
ꯑꯩꯅ ꯊꯣꯡꯗꯦꯗ
ꯐꯣꯡꯕꯤꯅꯕ ꯂꯩ
ꯊꯣꯡꯕꯤꯅꯕꯁꯦ ꯎꯝ ꯍꯣꯏ ꯂꯩꯇꯕ ꯀꯥꯟꯗꯦ ꯊꯣꯡꯉꯦꯗ ꯊꯣꯡꯕꯗꯤ ꯍꯩꯗ
ꯌꯦꯒꯗꯧꯕꯅꯤ
ꯇꯣꯔꯤ ꯈꯔ ꯐꯖꯕ ꯁꯥꯁꯤꯅꯦ ꯀꯩꯅꯅꯦ
ꯀꯔꯤ ꯋꯥꯔꯤ ꯁꯥꯁꯦ ꯍꯥꯏꯅꯣ ꯁꯥꯔꯛꯑꯣ
ꯈꯔ ꯐꯖꯕ ꯇꯣꯄꯤꯛ ꯑꯃ ꯄꯨꯊꯣꯔꯛꯑꯣꯅꯦ ꯃꯑꯣꯡ ꯃꯑꯣꯡ ꯇꯥꯕ
ꯅꯪ ꯃꯑꯣꯡ ꯇꯥꯕ ꯇꯣꯄꯤꯛꯇꯤ ꯀꯔꯤ
ꯃꯑꯣꯡꯁꯦ ꯀꯃꯥꯏꯅ ꯄꯨꯊꯣꯛꯈꯤꯗꯕꯒꯦ ꯒ꯭ꯌꯥꯟ ꯇꯥꯗꯦꯅꯦ ꯀꯔꯝꯕ ꯋꯥꯔꯤ ꯁꯥꯕꯅꯣ ꯈꯔ ꯀꯔꯝꯕ ꯋꯥꯔꯤ ꯁꯥꯕꯅ ꯈ꯭ꯋꯥꯏ ꯐꯖꯒꯅꯤ
ꯈꯪꯗ꯭ꯔꯦꯅꯤ ꯀꯔꯤ ꯀꯔꯤ ꯋꯥꯔꯤꯅ ꯐꯖꯒꯦꯔ
ꯑꯆꯥ
ꯋꯥꯔꯤ ꯁꯥꯕ ꯍꯩꯇꯦ ꯑꯩꯗꯤ
ꯁꯤ ꯇꯝꯃꯤꯕꯅꯤꯅꯦꯁꯦ
ꯎꯝ
ꯄ꯭ꯔꯦꯛꯇꯤꯁ ꯇꯧꯔꯤꯕꯅꯦ ꯑꯩꯁꯦ
ꯇꯣꯄꯤꯛꯁꯦ ꯈ꯭ꯋꯥꯏꯗꯒꯤ ꯐꯖꯕꯁꯦ ꯆꯦꯠ ꯖꯤ ꯄꯤ ꯇꯤꯗ ꯊꯤꯔꯦꯗꯅ ꯌꯥꯔꯣꯏꯖꯤꯗꯤ
ꯢꯁ ꯇꯧꯔꯦꯍꯦ ꯇꯨꯝꯃꯤꯔꯣ ꯀꯩ ꯀꯩꯗꯧꯔꯤꯅꯣ ꯐ꯭ꯔꯤ ꯍꯥꯏꯕꯕꯨ
ꯑꯁ ꯐ꯭ꯔꯤ ꯍꯥꯏꯕꯁꯤ ꯐꯝꯃꯤꯕꯅꯤ ꯍꯣꯏ ꯐꯝꯕ ꯐꯣꯟ ꯌꯦꯡꯕ ꯈꯪꯗꯦꯅꯦ ꯄꯨꯟꯁꯤ ꯄꯨꯟꯁꯤꯁꯦ
ꯑꯣ
ꯑ ꯄꯣꯇꯨꯒꯥꯜꯒꯨꯝꯕ ꯊꯣꯛꯄꯗꯛꯇ ꯑꯩꯅ ꯌꯦꯡꯉꯦꯕꯁꯦ ꯄꯣꯇꯨꯒꯜꯀꯨꯝꯕ ꯈꯛꯇꯪ ꯊꯣꯛꯄꯅꯦꯅ ꯌꯦꯡꯉꯤꯕꯁꯦ ꯎꯝ ꯍꯥꯏꯐꯦꯠ ꯌꯦꯡꯕꯤꯕ ꯈ꯭ꯔꯤꯁꯇꯤꯌꯥꯅꯣꯁꯦ ꯀꯌꯥꯃꯨꯛ ꯍꯩꯔꯤꯕ꯭ꯔꯥ ꯄꯪ꯭ꯔꯤꯕ꯭ꯔꯥ ꯌꯦꯡꯉ ꯒꯦ
ꯎ ꯍꯟꯗꯛꯇꯤ ꯍꯟꯗꯛꯇꯤ ꯍꯩꯕ꯭ꯔꯥ ꯄꯪꯕ꯭ꯔꯥ
ꯈꯪꯗꯦ ꯃꯥꯁꯦ ꯈꯔ ꯂꯩꯔꯒ ꯈꯪꯉꯛꯀꯅꯤ ꯑꯇꯩꯁꯤꯡꯗꯣ ꯍꯧꯖꯤꯛ ꯃꯣꯏꯒ ꯀꯩ ꯍꯥꯏꯕ ꯇꯥꯔꯦ ꯎꯝ ꯃꯣꯏꯒ ꯁꯥꯟꯅꯔꯤꯕꯁꯤꯡꯗꯨꯀꯣ ꯑꯇꯩꯁꯤꯡꯗꯣ ꯈꯔ ꯄꯪꯕꯒ ꯁꯥꯟꯅꯕꯅꯤꯅ ꯍꯩꯕ ꯃꯥꯟꯕ ꯋꯥꯅꯦꯕ
ꯎꯝ ꯎꯝ ꯎꯝ
ꯈꯔ ꯂꯩꯔꯗꯤ
ꯑꯁꯦꯡꯕꯗꯣ ꯈꯪꯗꯣꯛꯇ꯭ꯔꯤ ꯍꯥꯏ ꯅꯠꯇ꯭ꯔꯣ
ꯍꯣꯏ ꯍꯣꯏ ꯍꯧꯖꯤꯛ ꯑꯁꯦꯡꯕ ꯈꯪꯗ꯭ꯔꯤꯔꯤꯕ ꯍꯧꯖꯤꯛꯇꯤ ꯍꯩꯇꯕ ꯃꯌꯥꯝ ꯂꯣꯏꯔꯦ ꯂꯣꯏꯁꯤꯟꯈꯤꯁꯤꯅꯣꯕ
ꯍꯧꯖꯤꯛ ꯂꯣꯏꯈ꯭ꯔꯕ ꯅꯠꯇ꯭ꯔꯣ ꯂꯤꯛ ꯍꯥꯏꯕ꯭ꯔꯥ ꯀꯔꯤ ꯍꯥꯏꯕ꯭ꯔꯥ ꯂꯣꯏꯈ꯭ꯔꯕ ꯅꯠꯇ꯭ꯔꯣ ꯂꯣꯏꯗ꯭ꯔꯤꯕꯗꯣ
ꯈꯪꯗꯦ ꯑꯩꯁꯨ
ꯑꯁ ꯀꯔꯤꯅꯣ ꯑꯦ ꯅꯪꯁꯨ ꯈꯪꯗꯦ
ꯑꯁ ꯄꯥꯛ ꯌꯦꯡꯗꯦꯕ ꯑꯩꯗꯤ ꯈꯔ
ꯑꯁ ꯑꯩꯅ ꯑꯩꯅ ꯐꯣꯟ ꯋꯥꯔꯤ ꯁꯥꯟꯅꯕꯁꯦ ꯕꯣꯜ ꯏꯟꯇꯔꯦꯁ ꯌꯥꯎꯗ ꯌꯥꯎꯗꯦ ꯍꯥꯏꯕ ꯉꯥꯛꯇ ꯈꯪꯗ꯭ꯔꯦ ꯑꯩ ꯅꯨꯄꯤ ꯑꯣꯏꯔꯤꯁꯤꯅ ꯍꯦꯟꯅ ꯏꯟꯇꯔꯦꯁ ꯌꯥꯎꯗꯧꯔ ꯈꯪꯗꯦ
ꯑꯆꯥ ꯐꯩ ꯀꯩꯩꯅꯣ
ꯍꯌꯦ ꯑꯗꯨꯕꯨ ꯋꯥꯔꯤ ꯁꯥꯟꯅꯕꯗ ꯅꯨꯡꯉꯥꯏꯇꯦꯗꯅ ꯑꯃꯅ ꯑꯃꯅ ꯌꯦꯡꯗ ꯇꯧꯔꯗꯤ ꯑꯅꯤꯃꯛ ꯌꯦꯡꯉꯗꯤ ꯋꯥꯔꯤ ꯁꯥꯟꯅꯕ ꯅꯨꯡꯉꯥꯏꯕ ꯍꯥꯏꯕ ꯑꯃ ꯂꯩꯅꯤ
ꯑꯩꯁꯨ ꯍꯩꯕꯗꯤ ꯅꯠꯇꯦꯗ ꯆꯨꯝꯅ ꯁꯨꯝ ꯌꯦꯡꯕ ꯅꯨꯡꯉꯥꯏ ꯍꯥꯏꯕ ꯋꯥꯅꯤ ꯍꯣꯏ ꯗ꯭ꯔꯦꯁ ꯌꯥꯎꯕ ꯍꯥꯏꯕ ꯇꯥꯔꯦ ꯍꯩꯕꯗꯤ ꯅꯠꯇꯕ ꯌꯦꯡꯕꯁꯨ ꯍꯩ ꯌꯥꯝ ꯍꯩꯕ ꯑꯣꯏꯗꯦꯕꯀꯣ ꯑꯗꯨꯕꯨ ꯑꯗꯨꯝ ꯏꯟꯇꯔꯦꯁ ꯂꯩꯕ ꯍꯥꯏꯕ ꯑꯃ ꯂꯩꯅ
ꯎꯝ
ꯀꯗꯥꯏꯗꯒꯤ ꯈꯔ ꯈꯔꯁꯨ ꯌꯦꯡꯕꯤꯗꯔꯤ
ꯎꯝ ꯌꯦꯡꯒꯗꯕꯅꯦ ꯀꯩꯅꯣꯕ ꯑꯩꯈꯣꯏ ꯅꯨꯄꯤ ꯐꯥꯎ ꯌꯦꯡꯂꯤꯉꯩꯁꯤꯗ ꯅꯨꯄꯥ ꯍꯣꯏꯗꯤ ꯑꯩꯈꯣꯏ ꯅꯨꯄꯤ ꯍꯧꯕ ꯌꯦꯡꯅꯤꯡꯉꯩꯁꯤꯗ ꯅꯣꯏꯗꯤ ꯌꯦꯡꯐꯝ ꯌꯦꯡꯐꯝ ꯊꯣꯛꯑꯦ ꯍꯥꯏꯕ ꯈꯪꯒꯗꯕꯅꯤ ꯍꯥꯏꯕ ꯅꯠꯇ꯭ꯔꯣ
ꯐꯔꯦ ꯍꯣꯔꯦꯟꯗ ꯌꯦꯡꯕ ꯍꯧꯕ ꯇꯥꯔꯦ ꯁꯨꯖꯤꯀꯥꯟꯗꯤ ꯀꯩ ꯀꯩ ꯇꯧꯔꯤ
ꯑꯁ ꯍꯧꯖꯤꯛꯀꯥꯟꯗꯤ ꯍꯧꯖꯤꯛꯀꯥꯟꯗꯤ ꯑꯗꯨꯝ ꯌꯨꯝ ꯁꯪꯉꯒ ꯂꯩꯌꯦꯗ ꯌꯨꯝ ꯌꯨꯝꯗ ꯂꯩꯕꯤꯅꯕ ꯃꯤ ꯂꯩꯇꯕ ꯑꯗꯨꯗꯤ
ꯅꯪ ꯂꯣꯏꯅ ꯁꯪꯕꯤꯔꯕ ꯑꯌꯨꯛ
ꯍꯣꯏ
ꯑꯗꯨ
ꯂꯩꯌꯦ ꯏꯃꯥꯒ ꯏꯕꯥꯅꯤ ꯈꯛꯇꯪ ꯂꯩꯕ ꯑꯗꯨ ꯑꯗꯨꯒꯤ
ꯑꯣ ꯑꯣ ꯑꯗꯨ ꯌꯨꯝ ꯁꯪꯕ ꯍꯥꯏꯕꯁꯤꯗꯣ ꯈꯔ ꯂꯩꯗꯅ ꯀꯔꯝ ꯀꯔꯝꯕ ꯃꯑꯣꯡꯗ ꯁꯪꯉ ꯂꯩꯕ꯭ꯔꯣ? ꯍꯥꯏꯕꯗꯤ ꯐꯣꯟ ꯌꯦꯡꯉꯒ
ꯂꯩ ꯍꯥꯏꯕꯀ ꯇꯥꯏ ꯑꯁ ꯐꯣꯟ ꯌꯦꯡꯕ ꯊꯕꯛ ꯌꯨꯝꯒꯤ ꯊꯕꯛ ꯇꯧꯕ ꯍꯥꯏꯕꯗꯨꯅꯤꯗꯅ ꯌꯨꯝꯒꯤ ꯊꯕꯛ ꯀꯩꯀꯥ ꯌꯦꯟꯁꯥꯡ ꯀꯩꯑꯕ ꯌꯨꯝꯒꯤ ꯃꯅꯥꯛꯇ ꯀꯩ ꯀꯔꯤ ꯀꯔꯤ ꯀꯔꯤ ꯍꯥꯏꯗꯣꯏꯅꯣ ꯈꯪꯗ꯭ꯔꯦ ꯑꯥ ꯑꯃꯣꯠꯄꯁꯤꯡ ꯁꯦꯡꯗꯣꯛꯄ ꯍꯥꯏꯕ ꯇꯥꯔꯦ꯫
ꯑ ꯃꯤ ꯑꯇꯩꯗꯤ ꯅꯨꯡꯊꯤꯟꯜꯗꯒ ꯇꯨꯝꯃꯒ ꯇꯧꯕ ꯃꯇꯝꯗꯣ ꯑꯩꯈꯣꯏꯗꯤ ꯁꯪꯉꯤ ꯑꯩꯈꯣꯏꯗꯤ
ꯂꯩꯇꯦ ꯑꯗꯨꯒꯨꯝꯕ ꯃꯇꯝ ꯂꯩꯇꯦ ꯍꯥꯏꯕ꯫
ꯐꯩꯅꯦ ꯊꯕꯛ ꯈꯔ ꯆꯤꯟꯕ ꯍꯥꯏꯕꯁꯦ ꯑꯗꯨ ꯍꯦꯟꯅ ꯐꯩꯅꯦ꯫
ꯅꯣꯏꯒꯨꯝꯅ ꯐꯝꯃꯒ ꯃꯇꯝ ꯂꯦꯟꯅꯤꯉꯥꯏ ꯃꯇꯝ ꯑꯦ ꯑꯗꯨ ꯂꯩꯇꯦ ꯍꯥꯏꯕ꯫ ꯊꯕꯛꯁꯤ ꯌꯥꯝ ꯆꯤꯟꯕ ꯍꯥꯏꯕ ꯇꯥꯏ ꯌꯥꯝ ꯆꯤꯟꯕ ꯍꯥꯏꯕꯕꯨ ꯌꯥꯝ ꯀꯟ ꯌꯥꯝ ꯀꯟꯕꯗꯤ ꯅꯠꯇꯕ
ꯑꯗꯨꯝ ꯆꯥꯡ ꯑꯃꯗ ꯈꯔ ꯈꯔꯗꯤ ꯑꯗꯨꯝ ꯆꯤꯜꯂꯒ ꯂꯩꯔꯦ ꯍꯥꯏꯕꯅꯦꯕ꯫
ꯅꯪꯗꯤ ꯅꯨꯡꯇꯤꯒꯤ ꯅꯪ ꯅꯪꯗꯤ ꯅꯨꯡꯇꯤꯒꯤ ꯑꯗꯨꯝ ꯇꯨꯝꯃꯒ ꯂꯩꯕ꯭ꯔꯣ?
ꯅꯨꯡꯇꯤꯒꯤꯔꯣ ꯅꯨꯡꯗꯥꯡꯗꯨꯗꯤ ꯀꯝꯄꯜꯁꯔꯤ ꯇꯨꯝꯃꯦ ꯍꯥꯏꯕ ꯇꯥꯔꯦ꯫
ꯑꯗꯨꯕꯨꯗꯤ ꯑꯗꯨꯕꯨꯗꯤ ꯑꯩꯈꯣꯏ ꯑꯗꯨꯗꯤ ꯃꯤꯑꯣꯏꯕ ꯍꯥꯏꯕ ꯀꯔꯤ ꯍꯥꯏꯗꯣꯏꯅꯣ ꯃꯤꯑꯣꯏꯕ ꯂꯣꯏꯅꯃꯛ ꯇꯨꯝꯃꯤꯅ ꯅꯨꯡꯊꯤꯜ ꯅꯨꯡꯗꯥꯡꯗꯨꯗꯤ ꯏꯁꯣꯔꯅ ꯏꯁꯣꯔꯅ ꯅꯨꯡꯗꯥꯡꯗꯗꯤ ꯇꯨꯝꯅꯤꯉꯥꯏ ꯄꯤꯕꯤꯕ꯭ꯔꯦ ꯄꯤꯕꯅꯦ ꯈꯣꯏꯁꯨ ꯇꯨꯝꯕ ꯇꯥꯕꯅꯦ ꯀꯩꯅꯣ꯫
ꯎ ꯍꯣꯏ ꯑꯗꯨ ꯑꯗꯨꯝꯃꯛꯇꯤ ꯇꯨꯝꯗꯤ ꯇꯨꯝꯗꯤ ꯇꯥꯏ ꯇꯥꯏ ꯒ꯭ꯌꯥꯟ ꯇꯥꯏ ꯇꯥꯏ ꯑꯗꯨꯝ ꯇꯨꯝꯕꯃꯛꯄꯨꯗꯤ ꯅꯠꯇꯦꯗ꯫ ꯊꯕꯛ ꯂꯩꯇꯕꯁꯦ ꯀꯃꯥꯏꯅ ꯂꯩꯁꯤꯔꯥ ꯀꯥꯏꯅ ꯈꯔ ꯈꯜꯂꯤꯅꯦ꯫ ꯎꯝ
ꯑꯁ ꯑꯩꯒꯤ ꯐꯣꯟꯁꯦ ꯀꯥꯏꯕ꯭ꯔꯥ ꯈꯪꯗꯦꯕ ꯍꯧꯖꯤꯛ ꯐꯣꯟ ꯇꯥ ꯊꯕꯛ ꯀꯜꯂꯤꯉꯩꯁꯤꯗ ꯐꯣꯟ ꯇꯥꯕꯒ ꯈꯪꯍꯧꯗꯦ꯫
ꯆꯥ ꯊꯕꯛ ꯀꯟꯕ ꯆꯥꯡꯁꯦ
ꯇꯥꯕꯤꯔꯤꯕ꯭ꯔꯣ?
ꯇꯥꯏ ꯇꯥꯏ ꯇꯥꯏ ꯀ꯭ꯂꯤꯌꯥꯔ ꯑꯣꯏꯅ ꯇꯥꯔꯤ ꯍꯣꯏ꯫
ꯀꯩꯅꯣ ꯑꯩꯅ ꯉꯥꯡꯁꯤ ꯅꯪ ꯈꯨꯝꯃꯛꯇꯤꯁꯤ ꯀꯩꯒꯤꯅꯣ ꯑꯗꯨꯗꯤ? ꯑꯗꯨ ꯁꯦꯡꯅ ꯉꯥꯡꯉꯒ ꯅꯪ
ꯑꯣ ꯑꯣꯀꯦ ꯈꯔ ꯇꯞꯅ ꯈꯨꯝꯈ꯭ꯔꯕ ꯃꯥꯂꯦ
ꯑ
ꯈꯪꯗꯦ ꯀꯩꯅꯣ ꯋꯥꯔꯤꯁꯦ ꯍꯧꯖꯤꯛꯁꯦ ꯀꯗꯥꯏ ꯀꯗꯥꯏ ꯌꯧꯈ꯭ꯔꯦ ꯀꯩ ꯀꯩ ꯇꯧꯔꯤꯒꯦ ꯍꯥꯏꯕꯗꯒꯤ ꯀꯩ ꯀꯩꯩ ꯇꯧꯔꯤꯒꯦ ꯍꯥꯏꯕꯗ ꯋꯥꯔꯤ ꯂꯣꯏꯈ꯭ꯔꯦꯀꯣ ꯑꯗꯨꯗꯤ ꯍꯧꯖꯤꯛ ꯅꯦꯛꯁꯁꯦ ꯀꯩꯗ ꯀꯔꯝꯕ ꯇꯣꯄꯤꯛꯇ ꯍꯧꯕ ꯐꯥꯕ꯭ꯔꯥ
ꯎ
ꯐꯨꯠꯕꯣꯜꯒꯤ ꯍꯥꯏꯔꯦ ꯈꯔ ꯈꯔ ꯆꯥꯟꯅꯗ꯭ꯔꯦ
ꯏꯁꯩ ꯆꯛꯂꯛꯑꯣ ꯏꯁꯩ ꯏꯁꯩ ꯏꯁꯩ ꯁꯛꯂꯛꯑꯣ ꯇꯥꯔꯒꯦ
ꯅꯠꯇꯦ ꯑꯗꯨꯗꯨꯗꯤ ꯄꯨꯔꯥ ꯀꯦꯟꯁꯦꯜ ꯆꯠꯄ꯭ꯔꯥ ꯈꯪꯗ꯭ꯔꯦꯀꫭ ꯑꯩꯁꯦ
ꯑꯁ ꯏꯁꯩ ꯁꯛꯄ ꯍꯩꯕ꯭ꯔꯣ
ꯑꯗꯨ ꯐꯥꯎꯗꯤ ꯍꯩꯇꯔꯤꯍꯦ
ꯑꯦ ꯁꯥꯏꯠꯇ
ꯑꯗꫭ ꯅꯪ ꯍꯥꯟꯅ ꯇ꯭ꯔꯥꯏ ꯇꯧꯔꯛꯑꯣꯅꯦ ꯑꯗꯣ ꯈꯔ ꯍꯩꯕ ꯃꯥꯜꯂꯦ
ꯑꯩ ꯈ ꯈꯪꯗꯦ ꯑ ꯍꯩꯇꯦ ꯍꯩꯇꯦ ꯑꯩꯅ ꯅꯪꯉꯣꯟꯗ ꯍꯪꯉꯒ ꯑꯩꯉꯣꯟꯗ ꯑꯃꯨꯛ ꯀꯔꯤꯅꯣ ꯅꯠꯇꯦ ꯅꯠꯇꯦ
ꯍꯪꯕ ꯏꯁꯇꯥꯏꯜꯗꯣ ꯋꯥꯔꯤ ꯁꯥꯕ ꯀꯥꯟꯗ ꯈꯪꯉꯦꯕ ꯍꯥꯏꯕꯗꯤ
ꯅꯠꯇꯦ ꯅꯪ ꯍꯩꯔꯝꯒꯗꯧꯕ ꯃꯥꯟꯕ ꯅꯪꯒꯤ ꯈꯣꯟ ꯇꯥꯕꯗ ꯏꯁꯩ ꯏꯁꯩꯩ ꯁꯛꯄ ꯀꯥꯟꯗ ꯇꯥꯕ ꯅꯨꯡꯉꯥꯏꯗꯧꯕ ꯈꯣꯟꯖꯦꯜꯁꯦ ꯃꯥꯟꯕ ꯑꯗꯨꯒꯤ ꯍꯥꯏꯔꯛꯄꯅꯤꯗ
ꯏꯁꯩ ꯁꯛꯄꯒꯤ ꯍꯩꯗꯧꯕ ꯃꯈꯣꯟꯁꯦ ꯃꯈꯣꯟꯗꯤ ꯏꯁꯩ ꯍꯩꯔꯝꯒꯗꯧꯕ ꯃꯥꯟꯕꯀꯣ ꯑꯠꯁꯥ ꯌꯥꯔꯦ ꯌꯥꯔꯦ
ꯍꯥꯏꯈꯤꯕꯅꯤꯗ ꯍꯩꯇ꯭ꯔꯗꯤ ꯍꯩꯇ꯭ꯔꯦꯗꯅ
ꯑꯁ ꯍꯩꯇ꯭ꯔꯦ ꯑꯗꯨ ꯐꯥꯎꯕꯗꯤ ꯑꯗꯨꯒꯤ ꯏꯁꯀꯤꯜ ꯐꯥꯎꯗꯤ ꯂꯩꯔꯝꯗ꯭ꯔꯦꯍꯦ
ꯑꯣ ꯍꯩꯔꯛꯀꯦ ꯍꯥꯌꫭ
ꯑꯗꯨꯗꯤ ꯁꯣꯏꯗ꯭ꯔꯦ ꯃꯊꯪꯗꯗꯤ
ꯎꯝ
ꯑ
ꯎꯁ ꯁꯥꯕ꯭ꯔꯣ ꯁꯥꯗꯕ꯭ꯔꯣ ꯅꯣꯏꯔꯣꯝꯗ
ꯁꯥꯔꯦꯗ ꯍꯧꯖꯤꯛ ꯀꯥꯟꯖꯦ ꯌꯥꯗꯔꯦꯗ ꯑꯗ ꯑꯥꯐꯇꯔꯅꯨꯟꯁꯦ ꯅꯣꯡꯕꯨꯗꯤ ꯇꯥꯗꯦ ꯃꯆꯤꯠ ꯃꯆꯤꯠ ꯃꯔꯛꯇꯗꯤ ꯇꯥꯏꯀꯣ ꯑꯗꯨꯁꯨ
ꯎꯝ ꯉꯁꯤꯒꯤ ꯍꯥꯏꯕ ꯉꯁꯤꯒꯤ ꯍꯟꯗꯛ ꯅꯠꯇꯕ ꯉꯁꯤ ꯍꯥꯏꯕ ꯉꯁꯤ ꯍꯥꯏꯕ ꯅꯨꯃꯤꯠꯁꯦ